ꯋꯥ
ꯄꯥꯔꯕ
ꯇꯥꯔꯦ ꯅꯪꯒ
ꯑꯁ ꯇꯔꯕꯥ
ꯇꯥꯔꯦ ꯇꯥꯔꯦ
ꯎꯝ
ꯇꯥꯔꯕꯣ ꯑꯗꯨꯅꯦ ꯅꯪꯒꯤ ꯅꯨꯡꯉꯥꯏꯇꯦ ꯍꯥꯏꯗꯦ
ꯑꯩ ꯅꯦꯠꯇꯣ ꯈꯔ ꯂꯥꯞꯊꯣꯛꯄ
ꯄꯥꯃꯨꯗꯔꯥ ꯑꯃꯇ
ꯅꯦꯠꯇꯣꯈꯥ ꯄꯥꯃꯨꯏꯌꯦ
ꯑꯗꯨꯅꯦ ꯍꯥꯏꯖ
ꯑꯩ ꯖꯤꯔꯣꯅ ꯋꯥꯏ ꯆꯥꯏꯔꯦꯗꯥ
ꯖꯦꯔꯣ ꯅꯋꯥꯏ ꯆꯥꯏꯔꯕ
ꯑꯧꯎ ꯌꯔꯨꯝ ꯌꯥꯝ ꯐꯪꯉꯦ
ꯎ ꯑꯗꯨꯅ ꯑꯗꯨꯨꯅꯥ ꯑꯠ ꯑꯗꯨꯅꯅꯤ ꯅꯌꯥꯝ ꯀꯪꯉꯤꯗꯣ
ꯍꯣꯏ ꯔꯨꯝ ꯈꯨꯐꯪ ꯑꯃꯝ ꯇꯧꯔꯦ
ꯃꯥꯛ ꯌꯥꯝ ꯐꯪꯉꯦꯕ
ꯃꯥꯛ ꯌꯥꯝ ꯐꯪꯉꯦ ꯃꯥꯛ ꯌꯥꯝ ꯐꯪꯕ ꯑꯝꯗꯤ ꯌꯥꯎꯒꯥꯔꯦꯕꯣ ꯅꯡ ꯃꯥ ꯑꯩꯗꯧꯅ ꯃꯥ ꯈꯔ ꯐꯦꯜ ꯑꯣꯏꯖꯔꯁꯨ ꯂꯦꯇꯔ ꯃꯥꯛ ꯆꯠꯄ ꯌꯥꯎꯏꯅꯦ
ꯅꯡꯂꯣ ꯍꯥꯏꯖ
ꯍꯧꯖꯤꯛ ꯈꯔꯥ ꯐꯦꯜ ꯑꯣꯏꯖꯔꯥꯁꯨ
ꯅꯡꯂꯣ
ꯐꯨꯐꯡꯗꯨꯒꯤ ꯇꯣꯞꯄꯔꯅꯤꯍꯦ ꯅꯣꯏ ꯑꯝꯇ ꯌꯧꯔꯝꯃꯣꯏ
ꯏꯕꯥꯅꯤꯅ
ꯋꯥꯟ ꯖꯤꯔꯣ ꯑꯩꯠꯇꯤ ꯌꯧꯔꯤꯅꯦ ꯈꯡꯕ꯭ꯔꯥ
ꯑꯣ ꯀꯅꯥꯒ ꯁꯥꯟꯅꯕꯗꯅꯣ ꯀꯅꯥꯒ ꯁꯥꯟꯅꯕꯗꯅꯣ
ꯑꯪꯉꯣꯝ ꯁꯪꯒꯤꯇꯥꯒ ꯁꯥꯟꯅꯕꯗ ꯋꯥꯟ ꯖꯤꯔꯣ ꯑꯥꯏꯠꯇꯤ ꯑꯃꯒ ꯋꯥꯟ ꯖꯤꯔꯣ ꯐꯣꯔꯇꯤ ꯇꯨ ꯑꯃꯒ
ꯀꯩꯅꯣ ꯌꯥꯝ ꯃꯊꯟꯇ ꯀꯛꯈ꯭ꯔꯤꯔꯥ
ꯑꯍꯥꯟꯕꯩꯗꯤ ꯃꯊꯟꯇ ꯀꯩ ꯑꯥꯏꯇꯤ ꯌꯧꯕꯗꯨꯗꯤ ꯀꯛꯇ꯭ꯔꯦ
ꯎ ꯑꯩ ꯑꯩꯅ ꯉꯔꯥꯡ ꯃꯊꯟꯇ ꯀꯛꯄ ꯑꯃ ꯌꯥꯎꯈꯤ ꯀꯨꯏꯃꯟꯗꯅ
ꯀꯨꯃꯟꯗꯅ ꯃꯊꯟꯗ ꯂꯣꯏꯀꯦ ꯑꯇꯩꯁꯨ ꯑꯇꯩ ꯏꯦ ꯑꯩꯈꯣꯏꯅ ꯑꯝꯇ ꯀꯛꯇ꯭ꯔꯦ ꯍꯧꯖꯤꯛꯇꯤ ꯀ ꯀꯩꯅꯣꯅ ꯃꯊꯟꯇ ꯀꯕ ꯉꯥꯛꯇꯅꯦ ꯑꯗꯨꯏꯁꯨ ꯍꯧꯖꯤꯛꯀꯤꯗꯨꯗꯤ ꯁꯨ ꯀꯛ ꯀꯛꯇ꯭ꯔꯕ ꯐꯤꯐꯇꯤꯟ ꯌꯧꯔꯛꯦꯕꯀꯣ ꯑꯗꯨꯒ ꯑꯀꯣꯝꯕꯩꯗꯨꯅ ꯑꯥꯏꯠꯇꯤꯟ ꯌꯧꯔꯕ
ꯑꯩꯗꯤ ꯉꯔꯥꯡ ꯑꯩꯈꯣꯏꯁꯤꯒ ꯁꯥꯟꯅꯕꯗꯣ ꯏꯂꯚꯦꯟ ꯌꯧꯔꯀꯥꯟꯗ ꯀꯛꯊꯣꯛꯈ꯭ꯔꯦ
ꯏꯂꯚꯦꯟ ꯅꯠꯇꯦ ꯏꯂꯚꯦꯟꯗꯧꯕꯗ ꯃꯥꯔꯛ ꯌꯥꯝ ꯐꯪꯗꯦ ꯍꯥꯏꯕ
ꯑꯝ
ꯊꯥꯔꯇꯤꯟ ꯌꯧꯔꯀꯥꯟꯗ ꯌꯥꯝ ꯐꯪꯉꯤꯁꯦ ꯑꯗꯨ ꯍꯧꯖꯤꯛꯀꯤꯅ ꯐꯤꯐꯇꯤꯟ ꯌꯧꯔꯕ ꯑꯗꯒꯤ ꯑꯃꯅ ꯑꯃꯨꯛ ꯍꯥꯏ ꯑꯩꯥꯏꯠꯇꯤꯟ ꯌꯧꯊꯣꯛꯈ꯭ꯔꯕ ꯑꯗꯨꯗ ꯑꯥꯏꯇꯤꯟ ꯌꯧꯕꯗꯨꯕꯨ ꯀꯛꯇꯗꯅ ꯀꯛꯏꯅꯦ
ꯋꯥꯔꯤꯗꯣ ꯌꯥꯝ ꯅꯨꯡꯉꯥꯏꯒꯤꯕꯗꯣ
ꯍꯣꯏ ꯍ ꯅꯨꯡꯉꯥꯏ ꯃꯣꯏ ꯇꯥꯕ ꯅꯨꯡꯉꯥꯏꯕꯖꯥꯠꯅꯤ
ꯎꯝ ꯑꯗꯨꯗꯨꯗ ꯑꯗꯨꯝ ꯇꯥ ꯂꯩꯈ꯭ꯔꯕ ꯅꯪ ꯋꯥꯔꯤꯗꯨꯗ
ꯑ ꯀꯥꯎꯔ ꯍꯥꯏꯇꯥꯔꯦ ꯀꯛꯅꯤꯒꯗ
ꯀꯛꯅꯤ ꯀꯥꯎꯕ ꯋꯥꯔꯤ ꯅꯨꯡꯉꯥꯏꯃꯟꯗꯅ
ꯑ
ꯑꯗꯨꯒꯨꯝꯕ ꯑꯃ ꯂꯩꯔꯝꯒꯅꯤ ꯑꯗꯨꯅ ꯐꯥꯝ ꯆꯠꯇ꯭ꯔꯕꯣ
ꯍꯝꯆ ꯇꯔꯦ
ꯀꯩꯗꯧꯔꯦ
ꯑꯩ ꯌꯨꯝ ꯑꯍꯟꯥꯟꯕ ꯁꯥꯃꯤꯅ ꯃꯄꯥꯟ ꯊꯣꯛꯈ꯭ꯔꯦ ꯀ꯭ꯋꯥ ꯆꯥꯛꯕꯣꯛ ꯊꯣꯛꯇꯌꯦ
ꯏꯃꯥꯟꯅꯤꯅꯦ ꯆꯦ ꯀ ꯑꯃ ꯂꯩꯈ꯭ꯔꯕꯅꯦ ꯃꯤꯗꯤ ꯁꯥꯠ ꯍꯩꯕꯗ ꯂꯩꯈ꯭ꯔꯕꯅꯤꯅ ꯎ ꯃꯄꯥꯟ ꯊꯣꯛꯅꯤꯡꯗ꯭ꯔꯦ ꯁꯥꯇ ꯏꯗ꯭ꯔꯥꯖꯣꯁꯤ ꯀꯦꯝꯅꯤ ꯀꯥꯏꯅ
ꯑꯥ
ꯑꯗꯨꯛ ꯅꯨꯡꯉꯥꯏ ꯂꯩꯑꯦ ꯗꯨꯕꯨ
ꯍꯥꯥ
ꯑꯗꯨꯝ ꯅꯨꯡꯉꯥꯏꯔ ꯂꯩ ꯑꯗꯨꯕꯨ ꯀꯥꯏ ꯆꯤꯡꯅꯣ
ꯀꯥꯏ ꯁꯤꯁꯤꯡꯅ ꯀꯥꯏꯗꯤ ꯀꯣꯋꯥꯅ
ꯇꯕꯤꯔꯣꯟ
ꯆꯕꯤꯗ ꯂꯩ ꯀꯩꯅ ꯆꯥꯕ ꯄꯣꯗꯤ ꯌꯣꯏꯁꯜꯂꯨ ꯌꯥꯗ꯭ꯔꯣ ꯀꯩꯗꯧꯔꯨꯒꯏ ꯆꯄꯍꯔ
ꯉꯥ ꯌꯥꯝ ꯐꯔꯛꯄ꯭ꯔꯣ
ꯐꯔꯦ ꯑꯕꯣ ꯍꯧꯖꯤꯛ ꯄꯣꯛꯆꯔꯦ
ꯋꯥꯕꯥ
ꯆꯔ ꯍꯗꯒ ꯐꯔꯦꯅ
ꯎꯝ
ꯎ ꯌꯥꯝꯦ ꯑ
ꯄꯥꯇ꯭ꯔꯣ
ꯄꯠꯇꯅꯤ ꯍꯦꯅꯣ
ꯑꯥꯎ ꯏ ꯑꯗꯨꯝ ꯆꯠꯂꯤ ꯌꯦꯡꯒ ꯂꯥꯞꯊꯣꯛꯀꯅꯣ
ꯃꯒꯂꯤꯗ
ꯎꯝ
ꯅꯣꯏ ꯃ ꯆꯠꯇ꯭ꯔꯕ
ꯐꯔꯩ ꯐꯩꯦ ꯉꯥ ꯌꯥꯝ ꯑꯩꯈꯣꯏ ꯃꯥ ꯆꯠꯇꯦ ꯑ ꯑꯩꯈꯣꯏ ꯍꯌꯦꯡ ꯅꯣꯡꯃꯥꯏꯖꯤꯡ ꯂꯧ ꯍꯨꯟꯒꯗꯕ ꯑꯗꯨꯒꯤ ꯍꯥꯄꯨ ꯈꯨ ꯂꯣꯅꯦꯅ ꯆꯈꯈꯤꯕꯅꯦ
ꯄꯇꯥ
ꯄꯥꯠꯇꯤ ꯌꯥꯎ ꯐꯥꯠꯇꯦ ꯍꯣꯏ ꯍꯃꯦꯦꯟꯟ ꯊꯕꯤ ꯌꯥꯒꯗ꯭ꯔꯥ ꯑꯗ ꯍꯥꯏꯗ
ꯇ
ꯏꯕꯦꯇꯣꯟꯁꯨ ꯑꯩꯉꯣꯟꯗ ꯊꯣꯛꯂꯎ ꯀꯌꯥꯝ ꯇꯧꯔꯛꯑꯝꯕꯅꯦ
ꯠꯇꯒ ꯑꯗꯨꯝ ꯆꯂꯤ ꯌꯦꯅꯒ ꯇꯟ ꯆꯥꯥꯁꯦꯅ ꯇꯧꯔꯤ ꯑꯗꯨꯅꯅꯦ ꯅ ꯅꯪ ꯀꯣꯏꯔꯑꯣ ꯍꯥꯏꯗꯣ
ꯅꯣꯏ ꯇ ꯔ ꯍꯥꯏꯖꯦ
ꯑꯩꯈꯣꯏꯗ
ꯑꯁ ꯑꯩ ꯑꯗꯨꯖ ꯁꯥꯗ ꯆꯥꯛ ꯊꯣꯡꯕ ꯌꯥꯝ ꯇꯜꯂꯦ
ꯍꯣꯡꯅ ꯀꯅꯅꯅꯤ ꯈꯔꯆꯆꯥ ꯎꯗꯣ
ꯑ
ꯅ ꯍꯥꯏ ꯆ ꯆꯗ꯭ꯔꯔꯤ
ꯑꯣꯏꯣꯏꯁꯨ ꯇꯜꯂꯤꯅꯦ ꯆꯥꯛ ꯊꯣꯡꯉꯒ ꯆꯥꯛ ꯑꯣꯏꯅ ꯃꯄꯨꯡ ꯐꯥꯅ ꯆꯥꯒꯦꯅ ꯐꯩꯌꯦꯕ ꯍ ꯑꯗꯨꯒꯨꯝꯕ ꯌꯥꯝ ꯇꯜꯂꯤꯅꯤ
ꯁꯤꯒ ꯁꯕꯒꯁꯤ ꯅꯤꯡꯒ ꯄꯨꯊꯣꯔꯒꯝꯆꯥ ꯊꯨꯡꯒ ꯂꯃꯝ ꯃꯃꯤ ꯁꯨ ꯁꯥꯔꯝꯃꯅꯤꯁꯨ
ꯁꯪꯒꯣ ꯑꯃꯅ ꯂꯣꯟꯗ ꯔꯥꯕ ꯅ ꯑꯣꯏꯗ
ꯁꯪꯒꯣꯝ ꯂꯣꯟꯗꯣꯏꯅꯦ
ꯑꯩꯗꯤ ꯍꯌꯦꯡ ꯁꯦꯜꯐ ꯍꯦꯜꯞ ꯒ꯭ꯔꯨꯞ ꯄꯩꯁꯥ ꯍꯨꯅꯤꯡꯉꯥꯏ ꯂꯩꯇꯕꯅꯦ ꯍꯪꯆꯤꯠꯀꯤ
ꯎꯝ ꯌꯥꯝ ꯐꯈ꯭ꯔꯕꯩ ꯋꯥꯔꯤꯅꯤꯅꯦ
ꯐꯈ꯭ꯔꯦ ꯇꯥꯟ ꯌꯥꯝ ꯆꯥꯔꯦ ꯑꯗꯒꯤꯗꯤ ꯑꯉꯥꯡꯒꯤ ꯑꯃꯨꯛ ꯎ ꯏꯁꯀꯣꯟꯣꯟꯒꯤ ꯐꯤꯁꯨ ꯊꯤꯗ꯭ꯔꯤ ꯍꯟꯗꯛ ꯊꯥꯒꯤ ꯍꯌꯦꯡ ꯄꯩꯈꯥ ꯍꯥꯏꯗꯣꯛꯀꯅꯤꯌꯦ ꯎꯝ ꯅꯃꯨꯛ ꯊꯤꯔꯝꯗ꯭ꯔꯗꯤ ꯀꯅꯗꯤꯗ ꯎꯝ
ꯊꯝꯖꯦ
ꯄꯩꯁꯥ ꯀꯣꯟꯅꯕ ꯅꯥꯏꯗꯦ
ꯑꯩꯗꯤ ꯀꯩꯅꯣ ꯇꯧꯅꯕ ꯐꯣꯟ ꯑꯍꯟꯕ ꯑꯃ ꯂꯩꯔꯦ
ꯑꯥ
ꯎꯝ ꯁꯤ ꯌꯥꯝ ꯅꯨꯡꯉꯥꯏꯇꯦ ꯑꯩꯁꯦ
ꯀꯩꯅꯣ ꯇꯧ ꯌꯥꯗ꯭ꯔꯣ ꯄꯩꯁꯥ ꯂꯨꯄꯥ ꯆꯠꯄꯤ ꯂꯩꯇ꯭ꯔꯣ
ꯄꯁ ꯄꯤ ꯁꯤ ꯐꯨꯂ ꯁꯥꯥꯗꯒꯔꯦꯅꯦ
ꯍꯧꯖꯤꯛ ꯊꯥꯏꯅꯒꯤ ꯄꯩꯁꯥ ꯈꯣꯡꯀꯠꯂ ꯐꯣꯟ ꯀꯣꯅꯩꯗꯣ
ꯑꯗꯨꯅꯤꯅꯦ ꯍꯥꯏꯅ ꯄꯩꯁꯥꯒ ꯑꯃ ꯂꯩꯇꯦꯅꯦ ꯂꯨꯄꯥ ꯆꯠꯄꯤꯒ ꯑꯝꯇ
ꯃꯈꯥꯏ ꯆꯠꯄꯤꯗꯤ ꯂꯩꯔꯝꯅꯦ ꯑꯩ ꯍꯥꯏꯅꯦ ꯂꯨꯄꯥ ꯆꯠꯄꯤꯒꯗꯣ ꯌꯥꯝꯅ ꯍꯧꯖꯤꯛ ꯌꯥꯔꯦꯅꯦ ꯐꯣꯟ ꯂꯣꯟꯅꯕ
ꯍꯣꯏꯅꯦ ꯃꯤꯖꯣꯔ ꯈꯨꯜꯗ
ꯑꯥ
ꯅꯣꯜ ꯆꯂꯨ ꯏꯌꯦ
ꯑꯣꯟꯅ ꯇꯇꯦ ꯄꯨ꯭ꯔꯣ
ꯁꯅ ꯂꯝꯗ ꯍꯥꯏꯕ ꯀꯩꯅꯣ ꯃꯗ
ꯎ ꯃꯥꯒꯤ ꯃꯥꯒꯤꯦ ꯅꯝꯕꯝꯕꯔꯗꯣ ꯃꯥ ꯅꯝꯕꯔ ꯄꯤꯕꯅꯦꯕ ꯑꯣꯏ ꯑꯗꯨ ꯊꯥꯏꯅꯒꯤ ꯑꯣꯏꯌꯦꯅ ꯑꯗꯨ ꯈꯛꯇ ꯑꯣꯏꯗꯦꯕ ꯃꯥꯒꯤ ꯅꯝꯕꯔ ꯑꯃ ꯄꯤꯕꯅꯦꯕ ꯑꯗꯨꯗꯣ ꯑꯣꯏꯗꯣꯏꯕ
ꯇꯔꯁꯄꯤ ꯒꯗꯤꯎꯒꯒꯂ
ꯌꯥꯎꯗꯦ ꯑꯗꯨꯗꯤ ꯊꯥꯏꯅꯒꯤ ꯂꯨꯄꯥ ꯃꯉꯥ ꯆꯠꯄ ꯆꯠꯄꯤꯗꯣ ꯑꯣꯏꯇꯥꯔꯗꯤ ꯑꯩꯗꯤ ꯐꯅꯌꯥꯝ ꯂꯩꯌꯦ ꯆꯦ ꯆꯠꯄꯤꯗꯣ
ꯑ ꯂꯩꯇ ꯏ ꯊꯅꯤ ꯄ ꯁꯥꯥꯒꯝꯇ ꯊꯅ ꯃꯉꯅꯥ ꯆꯕꯤꯁꯨ ꯆꯠꯅꯔꯤꯗꯨꯗꯤ ꯁꯤ ꯑꯗꯨꯝ
ꯑ ꯆꯅꯤ ꯑꯗꯨꯒꯨꯝꯕ ꯑꯣꯏꯔꯗꯤ ꯐ ꯝ ꯐꯪꯅꯤꯌꯦ ꯑꯁ ꯑꯃꯗ ꯂꯥꯛ ꯑꯃꯃꯝꯒ ꯄꯤꯔꯗꯤ ꯂꯥꯛ ꯃꯔꯤ ꯃꯉꯥꯥꯁꯦ ꯐꯝ
ꯑꯗꯨꯃꯥꯏ ꯊ ꯂꯩ ꯊꯃꯛ ꯁꯨꯔꯨ ꯑꯣꯏꯗ
ꯁꯨꯔꯣꯏꯗꯕꯅꯤ ꯀꯩꯗꯧꯕꯩꯅꯣ ꯊꯕꯛ ꯁꯨꯔ ꯋꯥꯅꯅꯦ ꯑ
ꯑꯁ ꯈꯪꯗꯦꯗ ꯑꯩꯈꯣꯏ ꯁ꯭ꯏꯗꯕꯨ ꯄꯨꯨꯡꯋꯥ ꯋꯥꯅ ꯋꯥꯅꯩ ꯃꯊꯛ ꯂꯩꯀꯥꯏ ꯈꯤꯇꯪ ꯀꯥꯏꯈꯠꯈ꯭ꯔꯗꯤ ꯂꯣꯏ ꯅꯨꯡꯉꯥꯏꯅꯗ꯭ꯔꯣ
ꯅꯨꯡꯉꯥꯏꯅꯩ ꯑꯩꯈꯣꯏꯁꯤꯅ ꯑꯦ ꯈꯤꯇꯪ ꯇꯧꯔꯁꯨ ꯉꯥꯛꯅꯕꯤꯕ
ꯑꯣ
ꯖꯦ
ꯑ ꯇꯕꯨ ꯇꯧꯔꯒ
ꯑꯇ ꯆꯧꯔꯦꯒ ꯂꯥ ꯇꯧꯔꯦꯒ ꯀꯣꯏꯕ ꯌꯥꯝ ꯆꯠꯅꯤꯡꯉꯦ ꯊꯨꯕꯤꯅꯥꯎ ꯍꯥꯏꯕ ꯑꯩꯅ ꯆꯠꯁꯦꯅꯝ ꯍꯥꯏ ꯎꯝ ꯑꯁ ꯑꯩꯗꯤ ꯖꯤꯟꯁ ꯈꯣꯡꯒ꯭ꯔꯥꯎꯝꯒ ꯁꯦꯠꯂꯒ ꯐꯨꯔꯤꯠ ꯇꯦ ꯁꯥꯠ ꯑꯃꯝꯒ ꯂꯤꯠꯂꯒ ꯃꯃꯥ ꯀꯩꯒ ꯑꯗꯨꯃꯥꯏꯒ ꯁꯨꯝ ꯆꯠꯄ ꯑꯗꯨ ꯐꯖꯩꯗꯅ ꯅꯨꯡꯉꯥꯏꯒꯤꯗꯤ ꯑ ꯑꯗꯨꯃꯥꯏꯅ ꯌꯥꯝ ꯆꯠꯅꯤꯡꯉꯤꯕ ꯍꯥꯏ ꯆꯠꯂꯨ ꯀꯩꯅꯣ ꯑꯁ ꯃꯤꯅ ꯉꯥꯡꯅꯔꯅꯤꯅꯦ ꯍꯥꯏꯕ ꯅꯪꯗꯤ ꯃꯤꯅ ꯉꯥꯡ ꯑꯅꯤꯗꯗꯤ ꯈꯤꯇꯪ ꯍꯥꯏꯌꯦ ꯅꯪꯗꯤ ꯃꯤꯅ ꯉꯥꯡꯅ ꯑꯅꯤꯁꯤ ꯅꯪ ꯑꯗꯨꯃꯥꯏꯅ ꯑꯗꯨꯝ ꯂꯩꯔꯒꯦ ꯍꯥꯏꯕ꯭ꯔꯣ ꯅꯪ ꯃꯤꯅꯥꯉꯥꯡꯅ ꯅꯦꯅ ꯍꯥꯏ
ꯃꯤ ꯑꯉꯗꯣ ꯇꯟ꯭ꯔꯥ
ꯇꯜꯂꯦ ꯑꯁ ꯇꯥꯅꯤꯡꯗꯦ ꯑꯩ ꯑꯩ ꯑꯗꯨ ꯉꯥꯡꯅꯔꯛꯑꯅꯤꯗꯅ ꯑꯩꯉꯣꯟꯗ ꯂꯥꯏꯃꯟ ꯀꯥꯔꯅꯤ ꯅꯥꯔꯅꯤ
ꯎꯝ ꯅꯃꯤꯟ ꯀꯥꯕꯤ ꯑꯃꯁꯁꯨ ꯇꯧꯔꯤꯅꯦꯕ
ꯂꯥꯏꯃꯟ ꯀꯥꯕ ꯌꯨꯝꯁꯨ ꯌꯥꯎꯁꯟꯕꯤꯔꯝꯃꯤꯕꯅꯦꯕ ꯇꯂꯦꯕꯌꯥ
ꯇꯥꯃꯣꯅ ꯄꯤꯕꯤꯔꯝꯃꯤꯔ ꯑꯗꯨꯅ
ꯑꯩꯈꯣꯏ ꯇꯥꯃꯣꯅ
ꯂꯩꯥꯏꯃꯟꯗ
ꯂꯥꯏꯃꯟꯗꯣ ꯅꯪ ꯁꯤꯁꯤꯒ ꯂꯩꯃꯤꯟꯅꯔꯝꯃꯣꯅ ꯑꯃ ꯂꯥꯛꯇ꯭ꯔꯤꯕꯅ
ꯁꯤꯅꯅ ꯐꯣꯅ
ꯁꯤꯒ ꯂꯩꯃꯤꯟꯅꯔꯝꯃꯣ ꯊꯝꯕꯤꯔꯝꯃꯦꯕ
ꯑꯣ
ꯅꯠꯇ꯭ꯔꯗꯤ ꯑꯩ ꯀꯥꯎꯈꯤꯅꯤꯅ ꯊꯝꯕꯤꯔꯝꯃꯤꯕꯅꯤ ꯍꯟꯗꯛꯀꯤ ꯃꯥ ꯑꯩ ꯉꯥꯡꯅꯕꯤꯈꯤꯕꯗꯨꯣ ꯇꯥꯕ ꯅꯠꯇ꯭ꯔꯣ
ꯀꯔꯤ ꯉꯥꯡꯅꯕꯤꯒꯦ꯭ꯔꯦ ꯑꯩ ꯇꯥꯍꯧꯗ꯭ꯔꯦ ꯀꯅꯥꯅ ꯀꯔꯤ ꯉꯥꯡꯅꯒꯗ꯭ꯔꯥ
ꯑꯁ ꯊꯕꯤ ꯍꯦꯛꯄꯗ ꯑꯗꯨꯅꯦꯅ ꯉꯥꯡꯅꯕꯤꯈ꯭ꯔꯤꯗꯣ
ꯎꯝ ꯍꯥꯏꯐꯠꯕꯁꯦ ꯇꯥꯏ ꯌꯥꯝ ꯃꯨꯟꯅ ꯇꯥꯍꯧꯗꯦ ꯄꯨꯔꯅꯤꯃꯥ ꯑꯗꯨ ꯑꯗꯥꯏꯒ ꯄꯜꯂꯒ
ꯎꯝ
ꯍ ꯟ ꯆꯥꯁꯤ ꯂꯥꯛꯑꯣ ꯍꯥꯏꯕꯅꯦꯍ ꯇꯟ ꯆꯥꯔꯒ ꯀꯩꯅꯣ ꯇꯧꯗꯦ ꯑꯃ ꯍꯥꯏꯕ ꯑꯉꯥꯡ ꯄꯨꯡ ꯀꯌꯥꯗ ꯁꯨꯝ ꯆꯔꯤꯅꯣ
ꯃꯉꯥꯗ
ꯑꯦ ꯆꯨꯄꯨ ꯉꯡꯍꯜꯂꯤ ꯀꯩꯅꯣ
ꯇꯟ ꯆꯥꯥꯁꯜꯂꯅꯤ ꯍꯣꯔꯦꯟ ꯆꯥꯛ ꯊꯥꯛ ꯊꯣꯡꯕ ꯇꯜꯂꯅꯤ
ꯇꯟ ꯀꯌꯥ ꯆꯥꯕꯗ ꯆꯥꯛ ꯊꯣꯡꯕ ꯆꯥꯛ ꯆꯥꯅꯤꯡꯗꯒꯦ
ꯇꯪꯈꯥꯏꯃꯨꯛ ꯆꯥꯁꯨ ꯆꯥꯅꯤꯡꯗꯦ ꯑꯩꯁꯦꯛꯇ ꯆꯥꯁꯨ ꯊꯛꯄ ꯑꯩ
ꯇꯟ ꯇꯔ ꯍꯥꯏꯒꯁꯁꯅꯤ ꯍꯣꯏꯗꯔ ꯁꯥꯀ
ꯑꯁ ꯀꯖ ꯍꯥꯏꯔꯦ ꯑꯗꯨ ꯀ ꯇꯗꯤ ꯦꯃꯥꯏꯅꯥ
ꯑꯩ ꯇꯟꯁꯦ ꯃꯉꯥ ꯇꯔꯨꯛ ꯆꯥꯃꯃꯨꯛꯇꯤ ꯀꯩꯁꯨ ꯇꯧꯗꯦ
ꯑꯁ
ꯆꯔꯥꯒꯨꯝꯕ ꯆꯥꯔꯒ ꯆꯥꯛ ꯂꯥ ꯂꯥꯝꯃꯑꯣꯏꯗꯣꯏꯔꯥ ꯈꯪꯗꯦꯅꯦ
ꯑꯁ ꯑꯃꯒ ꯆꯥꯗꯦ ꯑꯩꯈꯣꯏꯗꯤ ꯌꯥꯗ꯭ꯔꯦ ꯑꯗꯩ ꯅꯨꯡꯊꯤꯟ ꯆꯔꯥ ꯋꯥꯟꯖꯪꯈ꯭ꯔꯕ ꯅꯨꯡꯗꯥꯡ ꯆꯥꯛ ꯊꯣꯡꯕꯇ ꯌꯥꯔꯣꯏ ꯟꯗꯥꯥꯡ ꯑꯗꯨꯝ ꯆꯥꯛ ꯆꯥꯔꯔꯣꯏ ꯑꯩꯗꯤ
ꯇꯟꯒ ꯇꯟꯗꯪ ꯇꯟꯗꯤ ꯆꯥ ꯆꯥꯅꯤꯡꯉꯦ ꯆꯄꯣꯟ ꯃꯌꯥꯝꯗꯒꯤ
ꯇꯗ ꯁꯥꯏꯟꯗꯦ ꯄꯣꯣꯏ
ꯁꯪꯒꯣꯝ ꯆꯥꯒ ꯇꯟꯒ ꯇꯧꯔꯗꯤ ꯌꯥꯔꯦ
ꯑ ꯉꯁꯥꯏꯁꯨꯨ ꯆꯥꯛꯇꯣ ꯂꯣꯏꯔꯕ ꯑꯌꯨꯛ ꯇꯣ ꯁ꯭ꯀꯨꯜ ꯆꯠꯂꯝꯗꯥꯏꯗꯨꯗ ꯏꯇꯩꯅ ꯑꯃꯨꯛ ꯇꯟ ꯂꯩꯔꯒ ꯕꯦꯝ ꯑꯃ ꯄꯤꯁꯜꯂꯛꯑꯦ ꯑꯗꯨꯕꯨꯗꯤ ꯇꯟ ꯑꯃꯇꯪꯅꯦ ꯑꯉꯥꯡꯗꯣ ꯑꯗꯨꯃꯥꯏꯅ ꯆꯥꯥꯁꯟꯈ꯭ꯔꯕꯅꯤꯅ ꯁ꯭ꯀꯨꯜ ꯆꯠꯄꯗ ꯑꯗꯣ ꯆꯥꯛ ꯆ ꯌꯥꯗꯦꯕ
ꯑꯥ